ꯑꯥ ꯍꯥ ꯃꯦꯗꯥꯝ
ꯍꯥꯎ ꯅꯨꯡꯉꯥꯏꯔꯤꯕ꯭ꯔꯣ
ꯅꯨꯡꯉꯥꯏꯔꯤꯌꯦ ꯃꯦꯗꯥꯝ ꯆꯥꯛ ꯆꯥꯔꯕꯣ
ꯆꯕꯤꯔꯦ
ꯀꯩ ꯑꯦꯟꯁꯥꯡ ꯆꯥꯕꯤꯔꯒꯦ
ꯑꯣ ꯁꯧꯒꯔꯤ ꯆꯌꯦ
ꯍꯩꯃꯥ
ꯅꯪꯒꯤ ꯁꯧ ꯁꯧꯒ꯭ꯔꯤꯒ ꯆꯥꯕ ꯐꯪꯕ꯭ꯔꯣ ꯑꯗꯨꯗ
ꯑꯩꯈꯣꯏꯁꯨ ꯁꯧꯒ꯭ꯔꯤ ꯑꯀꯪꯕ ꯃꯔꯛ ꯃꯔꯛ ꯆꯥꯏ
ꯑꯣ ꯌꯥꯝ ꯍꯥꯎꯔꯝꯒꯅꯤꯅꯦ ꯍꯥ
ꯍꯥꯎꯋꯦ ꯁꯣꯝꯗꯗꯤ ꯁꯧꯒ꯭ꯔꯤꯒꯩ ꯆꯥꯔꯗꯤ ꯑꯁ ꯃꯃꯜ ꯌꯥꯝꯈ꯭ꯔꯦ
ꯑꯣ ꯑꯁꯦꯡꯕꯔꯣ
ꯑꯁꯦꯡꯕꯩꯅꯦ ꯑꯁꯦꯡꯕꯩꯅꯦ ꯃꯦꯝꯗꯤ ꯍꯟꯗꯛ ꯀꯩꯀꯩ ꯇꯧꯕꯤꯔꯤꯒꯦ
ꯍꯣ ꯈꯣꯏꯗꯤꯅꯦ ꯅꯣꯠꯕꯨꯛ ꯑꯄꯥꯛꯄ ꯑꯃ ꯂꯩꯖꯩꯌꯦ ꯅꯣꯏꯅ ꯄꯨꯅꯅꯦ ꯄꯥꯛꯄ ꯑꯃ ꯊꯝꯕꯤꯌꯦ ꯑꯗꯨꯒ ꯄꯦꯟ ꯄꯦꯟ ꯑꯆꯧꯕ ꯑꯃꯒ ꯊꯝꯕꯤꯌꯦ ꯑꯗꯨ ꯀꯟꯅ ꯇꯧꯔꯤꯌꯦ ꯂꯥꯏꯔꯤꯛ ꯀꯟꯅ ꯏꯔꯤꯌꯦ
ꯌꯥꯝ ꯅꯨꯡꯉꯥꯏꯕ ꯊꯕꯛꯅꯦ ꯅꯪꯒꯤꯗꯣ
ꯑꯥꯎ ꯌꯥꯝ ꯅꯨꯡꯉꯥꯏ
ꯏꯁꯤꯡ ꯃꯅꯨꯡꯗꯒꯥꯏ ꯆꯪꯉꯒ ꯏꯕꯗꯨꯔꯣ
ꯑꯧ ꯏꯁꯤꯡ ꯃꯅꯨꯡꯗ ꯆꯪꯉꯒ ꯗ꯭ꯔꯣꯕꯤꯡꯒ ꯌꯦꯛꯄꯗꯣ ꯂꯣꯛꯇꯥꯛꯇ ꯉꯥꯒ ꯌꯦꯛꯄꯗꯣ
ꯍꯩꯃ ꯍꯩꯃ ꯑꯗꯣꯝꯗꯤ ꯌꯥꯝ ꯅꯨꯡꯉꯥꯏꯕ ꯊꯕꯛꯀ ꯇꯧꯕꯤꯔꯤꯌꯦ
ꯍꯣꯏ ꯇꯧꯖꯔꯤꯌꯦ ꯅꯣꯏꯗꯤ ꯌꯥꯝ ꯁꯥꯔꯝꯒꯅꯤꯕꯣ
ꯁꯥꯗꯦꯗ ꯑꯩꯏ ꯋꯦꯊꯤꯔ ꯃꯅꯥꯌꯦ
ꯃꯅꯩꯕ
ꯍꯣꯏ ꯋꯦꯗꯔ ꯑꯃꯅꯩꯌꯦ ꯁꯣꯝꯗꯁꯨ ꯏꯪꯉꯦꯕꯀꯣ
ꯎꯝ
ꯏꯈꯣꯏ ꯑꯗꯨꯝ ꯀꯌꯥꯁꯤꯔ ꯃꯥꯏ ꯋꯦꯗꯔ ꯃꯥꯟꯅꯩꯗ ꯌꯥꯝ ꯈꯦꯠꯅꯕ ꯅꯠꯇꯦꯗ ꯍꯣꯏ ꯁꯥꯎꯕꯨꯗꯤ ꯁꯥꯏꯌꯦ ꯃꯔꯛ ꯃꯔꯛꯇꯤ
ꯑꯥ ꯑꯗꯨꯗꯣ ꯅꯪ ꯊꯕꯛꯇꯤ ꯅꯨꯡꯊꯤꯟ ꯅꯨꯡꯊꯤꯟ ꯄꯨꯡ ꯀꯌꯥ ꯆꯠꯄ꯭ꯔꯣ ꯄꯨꯡ ꯀꯌꯥ ꯂꯛꯄ꯭ꯔꯣ
ꯄꯨꯡ ꯇꯔꯥꯗ ꯆꯠꯀꯅꯤ ꯑꯗꯨꯒ ꯇꯔꯦꯠꯇꯒꯤ ꯑꯥꯗꯒꯤ ꯍꯜꯂꯛꯀꯅꯤ ꯌꯨꯝꯁꯤꯗ ꯌꯧꯕꯗꯤ ꯑꯩꯠ ꯐꯣꯔꯇꯤ ꯐꯥꯏꯚꯗꯨꯋꯥꯏ ꯑꯗꯨꯝ ꯌꯧꯋꯦꯗ ꯊꯦꯡꯅ ꯌꯧꯋꯦ
ꯑꯗꯨ ꯑꯣꯏꯔꯁꯨ ꯆꯠꯄꯗꯨ ꯊꯦꯡꯅ ꯆꯠꯄꯅꯦ ꯅꯨꯡꯉꯥꯏꯅꯤꯀꯣ
ꯍꯣꯏ ꯅꯠꯇꯦ ꯄꯨꯡ ꯑꯥꯗ ꯇ꯭ꯔꯥꯗ ꯌꯧꯒꯗꯧꯕꯅꯦ ꯑꯩ ꯑꯩꯗꯤ ꯑꯦꯠꯇ ꯍꯧꯒꯠꯂꯒꯅꯦ ꯕꯁ ꯏꯁꯇꯣꯞ ꯇ ꯑꯃꯨꯛ ꯆꯠꯂꯅꯤ ꯕꯁꯇ ꯆꯠꯄꯅꯤꯅ ꯅꯪꯗꯕ ꯌꯥꯗꯦꯕ
ꯎ ꯑꯣꯂꯣꯞꯇꯤ ꯌꯥꯝ ꯌꯥꯝꯕ꯭ꯔꯣ
ꯀꯥꯏꯗꯩꯅꯣꯗ ꯆꯠꯄ ꯈꯣꯠꯄ ꯈꯜꯂꯗꯤ ꯌꯥꯝꯗꯦꯗ ꯇꯔꯥ ꯃꯉꯥ
ꯎꯝ ꯇꯔꯥ ꯃꯉꯥ
ꯑꯣ
ꯎ ꯇꯔꯥꯃꯉꯥꯗꯤ ꯈꯔ ꯄꯤꯑꯦꯅꯦꯀꯣ
ꯄꯤꯛꯑꯦ ꯑꯗꯨꯒꯤꯅꯦ ꯈꯔ ꯆꯥꯎꯔꯗꯤ ꯍꯥꯏꯕ ꯗꯔꯁꯨ ꯑꯗꯨꯝ ꯂꯩꯅꯉꯥꯏꯗꯤ ꯀꯣꯟꯅꯔꯤꯗ
ꯍꯣꯏ ꯂꯩ ꯂꯩꯔꯒ ꯑꯇꯣꯞꯄ ꯑꯗꯨꯝ ꯑꯦꯛꯁꯄꯤꯔꯟꯁ ꯈꯔ ꯇꯥꯟ ꯇꯥꯜꯂꯒ ꯇꯧꯕ ꯌꯥꯏꯗ
ꯑꯗꯨꯅꯤ ꯑꯗꯨꯅꯤ
ꯑꯣ ꯅꯪꯒꯤ ꯑꯗꯨ ꯅꯪꯒꯤ ꯃꯅꯥꯩ ꯆꯥꯗꯌꯦ
ꯂꯩꯔꯤ ꯃꯥꯁꯨ ꯑꯗꯨꯝ ꯅꯨꯡꯉꯥꯏꯔꯤ
ꯃꯥꯗꯤ ꯀꯔꯤ ꯊꯕꯛ ꯍꯣꯠꯅꯕ꯭ꯔꯣ
ꯃꯥꯁꯨ ꯑꯗꯣꯔꯣꯝꯗ ꯑꯉꯥꯡꯈꯣꯏ ꯑꯗꯨꯝ ꯇꯨꯏꯁꯟ ꯇꯧꯔꯒ ꯃꯥꯁꯨ ꯍꯟꯗꯛ ꯐꯥꯔꯃꯥꯁꯤꯒꯤ ꯑꯦꯛꯖꯥꯝ ꯊꯥꯏ ꯍꯥꯏꯌꯦꯕꯀꯣ
ꯑꯥꯎ
ꯑꯗꯣ ꯃꯦꯔꯤꯠ ꯂꯤꯁꯇ ꯃꯤꯡꯗꯤ ꯌꯥꯎꯋꯦ ꯍꯥꯏꯌꯦ
ꯑꯣ
ꯑꯗꯨ ꯃꯣꯏ ꯀꯥꯎꯟꯁꯤꯂꯤꯡꯒꯤ ꯀꯧꯕꯗꯣ
ꯎꯝ
ꯑꯗꯨꯗ ꯌꯥꯎꯒꯦꯔꯥ ꯌꯥꯎꯔꯣꯏꯗ꯭ꯔꯥ ꯈꯪꯗꯦ ꯍꯥꯏꯌꯦ ꯌꯥꯎꯔ ꯌꯥꯎꯅꯉꯥꯏ ꯄ꯭ꯔꯊꯅ ꯇꯧꯕꯤꯌꯣ ꯍꯥꯏ
ꯑꯣ ꯅꯪꯅ ꯈꯔ ꯇꯧꯕꯤꯕ ꯇꯥꯔꯦꯅꯦ ꯑꯗꯨꯗꯤ
ꯑꯩꯅ ꯇꯧꯕꯤꯕ ꯇꯥꯔꯦ ꯃꯣꯏ ꯄꯥꯈꯪ ꯑꯣꯏꯔꯕꯅꯤꯅ ꯈꯣꯏꯁꯦ
ꯑ ꯅꯣꯏ ꯑꯗꯨꯗꯤ ꯍꯌꯦꯡ ꯍꯌꯦꯡ ꯊꯄꯛꯀ ꯇꯧꯔꯒ ꯄꯩ ꯇꯣꯂꯣꯞꯀ ꯆꯥꯔꯗꯤ ꯅꯪꯒꯤ ꯅꯨꯡꯉꯥꯏꯅꯤꯉꯥꯏ ꯅꯠꯇꯗ꯭ꯔꯣ
ꯑꯗꯨꯅꯦ ꯑꯗꯨꯒꯤꯅꯦ ꯑꯗꯨꯅꯦ ꯁꯥꯅꯗꯕ ꯌꯥꯗꯦ ꯀꯣꯛꯁꯦ ꯈꯔ
ꯑꯗꯨꯅꯦ ꯈꯔ ꯈꯔꯁꯨ ꯁꯦꯟꯅꯧꯍꯦ ꯍꯌꯦꯡ ꯇꯣꯂꯣꯞ ꯆꯥꯔꯒ ꯅꯨꯄꯥ ꯑꯇꯣꯞꯄꯗ ꯌꯨꯝ ꯄꯥꯜꯂꯗꯤ
ꯨꯑꯗꯨꯅꯦ ꯑꯗꯨꯅꯦ ꯑꯩ ꯋꯥꯔꯤꯁꯦ ꯑꯗꯨꯅꯦ ꯑꯁ
ꯅꯪꯅ ꯏꯁꯩ ꯁꯛꯍꯧꯒꯗꯧꯕꯗꯣ ꯃꯤꯠ ꯇꯨ ꯎꯏꯑꯦꯕ ꯂꯩꯈꯣꯡꯅ ꯑꯩꯅ ꯆꯣꯝꯃꯒ ꯍꯥꯏꯔꯒ
ꯍꯧꯈ꯭ꯔꯕ ꯄꯨꯟꯁꯤꯒꯤ ꯋꯥꯔꯤꯅꯤ ꯒꯥꯏ ꯇꯧꯔꯛꯄꯗꯣ
ꯅꯨꯡꯉꯥꯏꯔꯤꯀꯣ ꯅꯣꯏꯗꯤ
ꯅꯨꯡꯉꯥꯏꯔꯤꯌꯦ ꯆꯥꯛꯀ ꯆꯥꯔꯕ꯭ꯔꯣ ꯆꯥꯔꯝꯈꯤꯗꯧ ꯃꯥꯟꯗꯦꯅꯦ ꯎꯝ ꯅꯌꯥꯝꯕꯒ ꯂꯩꯃꯤꯟꯅꯕ꯭ꯔꯣ ꯅꯌꯥꯝꯕꯒ ꯂꯩꯃꯤꯟꯅꯕ꯭ꯔꯣ
ꯑꯩꯅꯦ ꯏꯌꯥꯝꯕꯅꯦ ꯑꯗꯨꯒ ꯑꯗꯣ ꯑꯈꯣꯏ ꯈꯨꯟꯒꯤ ꯏꯌꯥꯝꯕ ꯑꯃꯁꯨ ꯂꯩꯔꯤ
ꯎꯪ
ꯏꯌꯥꯝꯕ ꯊꯣꯛꯄ ꯑꯃ
ꯎꯝ
ꯍꯣꯏ ꯑꯗꯨꯝ ꯅꯨꯡꯉꯥꯏꯔꯤꯗ ꯅꯣꯏꯗꯤ ꯅꯨꯡꯉꯥꯏꯔꯤꯕ꯭ꯔꯣ
ꯑꯩꯈꯣꯏꯗꯤ ꯅꯨꯡꯉꯥꯏꯔꯤꯌꯦ ꯁꯨꯝ ꯁꯨꯝ ꯂꯩꯌꯦ
ꯑꯣ ꯑꯅꯥ ꯑꯌꯦꯛ ꯌꯥꯎꯗꯦꯀꯣ
ꯌꯥꯎꯗꯦ ꯌꯥꯝ ꯅꯨꯡꯉꯥꯏꯈ꯭ꯔꯖꯥꯠꯅꯤ ꯅꯨꯡꯉꯥꯏꯕ ꯍꯥꯏꯕꯁꯤꯗꯤ ꯋꯥꯔꯒ ꯂꯩ
ꯅꯣꯏ ꯅꯣꯏ ꯂꯧꯗꯤ ꯂꯣꯏꯔꯕ꯭ꯔꯣ
ꯑꯩꯈꯣꯏ ꯂꯧꯗꯤ ꯍꯧꯗ꯭ꯔꯤꯌꯦ ꯏꯁꯤꯡ ꯂꯩꯇ꯭ꯔꯤꯌꯦ
ꯑꯣ ꯅꯣꯏꯁꯨ ꯏꯁꯤꯡ ꯆꯤꯡꯕꯗꯨꯔꯣ ꯅꯣꯏꯒꯤꯁꯨ
ꯑꯣ ꯑꯩꯈꯣꯏꯒꯤꯗꯣ ꯏꯁꯤꯡ ꯆꯤꯡꯅꯉꯥꯏꯗꯣ ꯑꯩꯈꯣꯏꯗꯤ ꯈꯤꯇꯪ ꯊꯥꯞꯄꯦꯕ ꯑꯗꯨꯝ ꯌꯥꯕꯨ ꯌꯥꯝꯃꯟꯗ꯭ꯔꯗꯤ ꯍꯌꯦꯡ ꯈꯔ ꯌꯦꯡꯉꯒ ꯃꯑꯣꯡ ꯌꯦꯡꯉꯒ ꯆꯤꯡꯒꯅꯤ ꯍꯧꯗꯕ ꯌꯥꯗꯦ
ꯍꯣꯢꯗ ꯍꯧꯖꯤꯛ ꯅꯣꯡ ꯆꯨꯕ ꯃꯇꯝꯅꯤꯅ ꯆꯨꯔꯛꯈꯤꯅꯤꯗ ꯅꯣꯡ ꯆꯨꯗꯧꯕ ꯋꯥꯠꯂꯤꯗ
ꯎꯝ ꯃꯅꯤꯄꯨꯔ ꯢꯁꯤꯡ ꯊꯨꯝꯒꯅꯤꯕ
ꯑꯗꯨꯅꯦ ꯑꯗꯨꯅꯦ ꯃꯅꯤꯄꯨꯔ ꯏꯁꯤꯡ ꯊꯨꯝꯃꯀꯥꯟꯗꯅꯦ ꯑꯩꯈꯣꯏ ꯈꯨꯟꯅ ꯅꯨꯡꯉꯥꯏꯗꯣꯏꯁꯦ ꯃꯤꯅ ꯢꯁꯤꯡ ꯊꯨꯝꯂ ꯋꯥꯕ ꯀꯥꯟꯗ ꯑꯈꯣꯢ ꯈꯨꯟꯅ ꯅꯨꯡꯉꯥꯟꯗꯣꯏꯁꯦ ꯑꯗꯨꯗꯅꯦ
ꯑꯗꯨꯅꯦ ꯉꯁꯤ ꯉꯁꯤꯁꯦ ꯈꯔꯥ ꯃꯐꯝ ꯈꯔ ꯅꯣꯡꯁꯦ ꯌꯥꯝ ꯍꯩꯊꯩꯌꯦꯕ ꯑꯗꯣ ꯑꯈꯣꯏ ꯑꯩꯈꯣꯏꯗꯗꯤ ꯌꯧꯗꯦꯕ ꯅꯣꯡꯁꯦ
ꯍꯣꯏ ꯌꯧꯔꯛꯑꯅꯤ ꯍꯌꯦꯡꯗꯤ ꯃꯦꯁꯦꯁ ꯊꯥꯔꯕꯅꯤꯅ
ꯑꯗꯨꯒꯤ ꯑꯩꯅ ꯑꯩꯈꯣꯏ ꯈꯨꯟꯁꯦ ꯄꯥꯞ ꯆꯦꯟꯃꯟꯈ꯭ꯔꯕ꯭ꯔꯥ ꯈꯟꯕ ꯅꯣꯡ ꯌꯨꯔꯛꯇꯕꯒꯤ
ꯀꯅꯥ ꯀꯅ ꯂꯝꯅꯦꯕ ꯑꯩꯈꯣꯏ ꯈꯨꯟꯁꯦ ꯂꯥꯛꯀꯅꯤꯌꯦ ꯅꯣꯡꯁꯦ ꯁꯅꯥ ꯂꯨꯄꯥꯒ ꯌꯥꯎꯔꯒ
ꯗꯥꯏꯃꯟꯒ ꯌꯥꯎꯔꯒ ꯍꯥ
ꯗꯥꯏꯃꯟꯒ ꯌꯥꯎꯔꯒ ꯏꯅꯥꯛ ꯈꯨꯟꯕ ꯅꯣꯡꯅꯦꯕ ꯑꯩꯈꯣꯏꯅ ꯉꯥꯏꯔꯤꯁꯦ
ꯑꯗꯨꯅꯦ ꯗꯥꯏꯃꯟꯁꯦ ꯀꯔꯤ ꯅꯨꯃꯤꯠꯇ ꯇꯥꯔꯛꯀꯦꯔꯅ ꯉꯥꯏꯕꯗꯀꯣ ꯂꯣꯏꯔꯦ
ꯉꯥꯏ ꯉꯥꯏꯔ ꯆꯨꯗ꯭ꯔꯗꯤ ꯈꯪꯗ꯭ꯔꯦ ꯑꯁꯣꯝꯒꯤ ꯅꯣꯡ ꯈꯔ ꯊꯥꯕꯤꯔꯛꯎꯔꯣ
ꯊꯥꯕꯤꯔꯛꯎ ꯈꯔ ꯅꯣꯏꯒꯤ ꯏꯁꯤꯡ ꯑꯆꯥꯎꯕꯗꯣ ꯅꯣꯏꯒꯤ ꯅꯣꯏꯒꯤ ꯄꯥꯠ ꯁꯤꯕꯤꯠꯁꯀ ꯏꯁꯤꯡꯗꯣ ꯁꯤꯗ ꯊꯥꯕꯤꯔꯛꯑꯣ
ꯀꯥꯏꯗꯩ ꯁꯤ ꯕꯤꯆꯁ ꯅꯣꯗ ꯁꯤ ꯕꯤꯆꯁ ꯀꯁꯦ ꯂꯥꯞꯄꯦꯗ ꯑꯩꯈꯣꯏꯗꯤ ꯑꯩꯈꯣꯏ ꯅꯣꯡ ꯆꯨꯔꯗꯤ ꯑꯩꯈꯣꯏꯗꯤ ꯁꯤꯗ ꯑꯃꯔꯛ ꯅꯣꯡ ꯆꯨꯔꯗꯤ ꯂꯝꯕꯤꯒꯥꯁꯦ ꯊꯨꯝꯃꯦ ꯈꯣꯏꯗꯤ
ꯑꯣ ꯅꯥꯂꯥ ꯂꯩꯇꯕꯒꯤꯅꯦꯕ
ꯍꯣꯏ ꯅꯥꯂꯥꯈꯣꯏꯗꯣ ꯅꯥꯂꯥꯈꯣꯏ ꯄꯨꯔꯥ ꯊꯨꯝꯃꯦꯕ ꯍꯥꯏꯗꯤ ꯐꯨꯟꯕꯅꯤꯅꯀꯣ ꯅꯝꯊꯤꯕꯗꯣ
ꯅꯣꯏ ꯑꯗꯨꯗ ꯀꯔꯤ ꯀꯔꯤ ꯁꯥ ꯉꯥ ꯆꯥꯕ꯭ꯔꯣ
ꯆꯦꯗ ꯂꯣꯏ ꯐꯪꯉꯦ ꯍꯥꯎꯇꯦ
ꯑꯣ ꯃꯃꯟꯗꯤ ꯍꯣꯡꯕ꯭ꯔꯥ ꯇꯥꯡꯕ꯭ꯔꯥ
ꯌꯦꯟꯁꯥꯗꯤ ꯌꯥꯝ ꯍꯣꯡꯉꯤ ꯈꯣꯏꯗꯨꯗ ꯈꯣꯏꯗꯨꯗ ꯀꯦꯖꯤꯗ ꯂꯩꯌꯦꯗꯅ ꯁꯤꯗꯗꯤ ꯀꯦꯖꯤꯗ ꯂꯩꯗ꯭ꯔꯁꯨ ꯑꯗꯨꯝ ꯃꯆꯣꯏ ꯃꯆꯣꯏ ꯑꯣꯏꯔꯁꯨ ꯂꯧꯕ ꯌꯥꯏꯌꯦ ꯃꯅꯨꯡꯁꯥꯒꯥꯏꯁꯦ ꯂꯨꯄꯥ ꯀꯨꯟꯒꯤ ꯍꯥꯏꯕꯗ ꯌꯥꯝꯕꯗꯣ
ꯑꯣ ꯅꯪꯅ ꯐꯖꯅꯥ ꯊꯤꯠꯂꯝꯒꯅꯤꯅꯦ ꯍꯥ
ꯢꯁ ꯑꯩ ꯄꯪꯆꯥ ꯆꯥꯕ ꯌꯥꯗꯦ ꯍꯦ ꯊꯤꯠꯇꯤ ꯊꯠꯂꯤ ꯗꯨ ꯑꯣꯏꯔꯁꯨ ꯄꯪꯆꯥ ꯆꯥꯕ ꯌꯥꯗꯦ
ꯑꯣ
ꯃꯣꯏꯒꯤ ꯁꯥ ꯑꯃ ꯂꯩꯌꯦꯕꯀꯣ ꯇꯣꯡꯂꯣꯏ ꯂꯧꯊꯣꯛꯑꯒ ꯁꯔꯨ ꯉꯛꯀꯤ ꯑꯗꯨꯗꯣ ꯀꯦꯖꯤꯗ ꯁꯤꯛꯁꯇꯤ ꯉꯥꯛꯇꯅꯦꯕ
ꯑꯥꯎ
ꯌꯥꯝꯕꯗꯣ ꯑꯈꯣꯏꯗꯤ ꯗꯨꯉꯥꯛ ꯂꯧꯔ ꯆꯥꯏ
ꯀꯔꯤ ꯁꯥꯔꯣ ꯑꯗꯨꯗꯤ ꯀꯔꯤ ꯑꯣ ꯑꯣ ꯑꯣ
ꯑꯗꯨ ꯈꯣꯏ ꯁꯟꯁꯥꯒꯨꯝꯕ ꯑꯣꯛꯁꯥꯒꯨꯝꯕꯗꯤ ꯃꯃꯟ ꯈꯔ ꯑꯗꯨꯝ ꯃꯥꯟꯅꯩꯗ ꯗꯨꯁꯨ ꯁꯤꯅ ꯈꯔꯗꯤ ꯍꯣꯡꯉꯦ ꯑꯗꯨꯝ
ꯑꯣ ꯑꯗꯨ ꯃꯣꯏ ꯀꯩꯅꯣꯁꯨ ꯃꯌꯥꯡꯈꯣꯏꯁꯨ ꯁꯟꯁꯥ ꯆꯥꯕ꯭ꯔꯣ
ꯎꯝ ꯃꯌꯥꯝꯈꯣꯏ ꯅꯠꯇꯦ ꯑꯗꯨꯝ ꯑꯗ ꯄꯥꯡꯒꯟꯈꯣꯏꯁꯨ ꯂꯩꯌꯦꯕ ꯑꯣ ꯑꯗꯨꯔꯣꯝꯗ ꯃꯣꯏ ꯑꯗꯨꯝ ꯀꯛꯑꯦꯕ ꯑꯗꯨ ꯁꯤꯗꯒꯤ ꯄꯥꯡꯒꯜꯈꯣꯏꯗꯤ ꯃꯣꯏꯗꯤ ꯁꯟꯖꯥ ꯄꯥꯛ ꯆꯥꯗꯦ ꯃꯣꯏ ꯀꯔꯤ ꯍꯥꯏꯁꯤꯔ ꯃꯠ ꯇꯟ ꯍꯥꯏꯅ ꯑꯃ ꯂꯩꯌꯦꯕꯀꯣ ꯀꯔꯤ ꯍꯥꯃꯦꯡ ꯁꯥꯗꯣ
ꯑ
ꯑꯗꯨ ꯑꯣꯏꯅ ꯌꯥꯝ ꯆꯥꯏ ꯃꯣꯏꯗꯤ
ꯎꯝꯍꯝ ꯀꯨꯝꯁꯤ ꯈ꯭ꯔꯤꯁꯃꯥꯁ ꯊꯣꯛꯂꯛꯀꯦꯔꯣ
ꯀꯨꯝꯁꯤ ꯈ꯭ꯔꯤꯁꯃꯥꯁꯇꯤ ꯊꯣꯛꯑꯔꯣꯏꯒꯦꯅ ꯈꯟꯕ
ꯑꯩ ꯃꯊꯪ ꯆꯍꯤ ꯑꯦꯛꯖꯥꯝ ꯂꯩꯌꯦꯕ ꯁꯤꯛꯁ ꯁꯦꯃꯤꯁꯇꯔꯒꯤ ꯑꯗꯨꯗ ꯊꯣꯛꯂꯛꯁꯤꯔꯥ ꯈꯟꯕ
ꯍ ꯑꯣ ꯑꯗꯨ ꯅꯪ ꯀꯩꯅꯣ ꯕꯤꯑꯦ ꯂꯣꯏꯗ꯭ꯔꯤꯀꯣ ꯅꯪ ꯆꯠꯄꯗꯣ
ꯍꯣꯏ ꯖꯨꯟꯒꯨꯝꯕꯗ ꯊꯣꯛꯂꯛꯀꯦ ꯖꯨꯟ ꯖꯨꯂꯥꯏ ꯒꯨꯝꯕꯗ ꯌꯥꯝ ꯂꯩꯕ ꯃꯇꯝꯗ ꯊꯣꯛꯂꯛꯀꯦ
ꯑꯗꯨ ꯅꯣꯏ ꯐꯤꯞ ꯐꯤꯞ ꯁꯦꯝꯃꯤꯁꯇꯔꯒꯨꯝꯕꯗꯤ
ꯐꯤꯞ ꯁꯦꯝꯃꯤꯁꯇꯔꯒꯨꯝꯕꯗꯤ ꯃꯤ ꯊꯥꯍꯟꯕ ꯌꯥꯏ ꯑꯗꯨꯒꯤꯅꯤ
ꯑꯣ
ꯍꯧꯖꯤꯛ ꯑꯩ ꯐꯣꯔꯠ ꯁꯦꯝꯃꯤꯁꯇꯔ ꯑꯦꯛꯖꯥꯝ ꯊꯥꯔ ꯂꯩꯌꯦꯕ ꯀꯣ ꯈꯣꯏꯗꯣ ꯑꯗꯨ ꯃꯤꯉꯣꯟ ꯊꯥꯍꯜꯂꯤꯕ ꯑꯩꯒꯤ ꯑꯗꯨꯒꯤ
ꯀꯅꯥꯅ ꯊꯥꯍꯟꯕ ꯑꯈꯣꯏ ꯈꯨꯜꯒꯤ ꯃꯤꯔꯣ
ꯑꯩꯈꯣꯏ ꯈꯨꯟꯒꯤ ꯃꯤ ꯅꯠꯇꯦ ꯑ ꯀꯩꯅꯣ ꯈꯣꯏ ꯑꯩꯈꯣꯏ ꯈꯨꯟ ꯃꯊꯛ ꯔꯣꯝ ꯑꯩꯈꯣꯏ ꯈꯨꯟꯒꯤꯅꯤ
ꯑꯣ ꯃꯤꯕꯨ ꯊꯍꯟꯕ ꯌꯥꯔꯗꯤ ꯌꯥꯏꯅꯦ
ꯍꯣꯏ ꯑꯗꯨꯅꯦ ꯐꯤꯞ ꯁꯤꯛ ꯐꯤꯞ ꯐꯣꯔꯠ ꯐꯤꯐ ꯐꯤꯐ ꯐꯥꯎ ꯐꯥꯎꯕꯗꯤ ꯃꯤ ꯊꯥꯟꯕ ꯌꯥꯏꯕ ꯁꯤꯛꯁ ꯇꯨꯗꯤ ꯑꯩꯈꯣꯏ ꯏꯁꯥꯅ ꯊꯥꯒꯗꯧꯕꯅꯦ ꯍꯥꯏꯌꯦꯕ ꯑꯗꯨꯒꯤ
ꯑꯣ ꯑꯗꯨꯗꯤ ꯂꯥꯁꯠꯅꯤꯕꯥ ꯀꯣ
ꯍꯣꯏ
ꯏꯃꯥ ꯈꯣꯏꯗꯗꯤ ꯐꯥꯎꯅꯗ꯭ꯔꯣ ꯅꯣꯏꯗꯤ ꯊꯦꯡꯅꯗ꯭ꯔꯣ꯫
ꯐꯥꯎꯅꯩ ꯉꯁꯥꯏ ꯅꯃꯥꯗꯣ ꯅꯄꯨ ꯅꯄꯨ ꯑꯩꯉꯣꯟꯗ ꯑ ꯅꯪꯒꯤ ꯅꯥꯗꯣꯝꯆꯥꯅꯦꯅ ꯐꯣꯟ ꯇꯧꯔꯥꯛꯑꯦ꯫
ꯅꯥꯗꯣꯝꯆꯥꯅꯦꯅꯥ ꯀꯟꯅ ꯐꯣꯟ ꯇꯧꯔꯒ ꯂꯩꯕꯅꯦ ꯑꯩꯈꯣꯏ ꯆꯥꯛꯆꯥ ꯆꯥꯛ ꯆꯥꯔꯤꯉꯩꯗꯥꯔ ꯆꯥꯛ ꯆꯥꯒꯦ ꯇꯧꯕ
ꯑꯣ ꯑꯁ ꯑꯗꯨ ꯍꯥꯏꯔꯒ ꯈꯣꯏ ꯀꯩꯅꯣ ꯀꯔꯤ ꯍꯥꯏꯕ꯭ꯔꯥ ꯑ-ꯑ-ꯑ ꯃꯁꯨꯔꯨꯝꯗꯣ ꯀꯃꯥꯏꯅ ꯍꯥꯏꯕ꯭ꯔꯥ ꯃꯩꯇꯩꯂꯣꯟꯗ꯫
ꯑ ꯎꯌꯦꯟ ꯎꯌꯦꯟ
ꯎꯌꯦꯟ ꯑꯁ ꯎꯌꯦꯟ ꯊꯣꯛꯄ ꯃꯇꯝ ꯑꯣꯏꯔꯅꯤꯅꯦ ꯍꯧꯖꯤꯛ
ꯑ ꯃ ꯀꯨꯝꯁꯤꯗꯣ ꯎꯌꯦꯟ ꯂꯩꯇꯦ ꯑꯁꯣꯝ ꯑ ꯑꯁꯣꯝ ꯎꯝ ꯆꯥꯟꯗꯦꯜꯂꯣꯝꯒꯤ ꯆꯥꯟꯗꯦꯜꯂꯣꯝꯒꯤ ꯁꯥꯏꯠꯀꯤ ꯅꯍꯥꯟ ꯌꯨꯇ꯭ꯌꯨꯕꯇꯒ ꯐꯣꯟꯗꯒ ꯌꯥꯝ ꯊꯔꯛ ꯇꯔ ꯃꯣꯏꯅ ꯑꯗꯨ ꯃꯣꯏ ꯌꯣꯟꯁꯨ ꯌꯣꯟꯂꯦꯕꯥ ꯆꯟꯗꯦꯜ ꯆꯠꯄ ꯀꯥꯟꯗꯀꯣ ꯁꯔꯩ ꯒꯨꯝꯕꯗꯣ ꯌꯣꯜꯂꯦꯕ꯫ ꯌꯣꯟꯕ ꯃꯇꯝꯗ ꯂꯨꯄꯥ ꯆꯥꯝꯃꯒꯤ ꯄ꯭ꯂꯥꯁꯇꯤꯛ ꯑꯃꯃꯝ ꯇꯧꯋꯦꯕꯥꯀꯣ ꯑꯗꯣ ꯑꯩꯈꯣꯏ ꯁ꯭ꯋꯥꯏꯗꯤ ꯁꯨꯛꯊꯤ ꯊꯤ ꯃꯤ ꯆꯠꯂꯦꯕ ꯊꯤꯕꯗꯣ ꯑꯩꯈꯣꯏ ꯏꯅꯦꯁꯨ ꯆꯠꯂꯦꯕꯥ꯫ ꯐꯪꯗꯦ ꯏꯅꯦꯅꯥ ꯆꯠꯄ ꯀꯥꯟꯗꯀꯣ ꯄꯤꯁ ꯑꯅꯤ ꯈꯛꯇ ꯐꯪꯂꯛꯑꯦ꯫ ꯉꯁꯤ ꯈꯛꯇꯅꯦ ꯑꯗꯨꯒꯥ ꯁꯤꯗꯥ
ꯆꯠꯄ ꯋꯥꯕꯒꯤ ꯃꯃꯜꯁꯨ ꯍꯟꯗꯦ
ꯑꯣ ꯑꯁꯤ ꯑꯩꯈꯣꯏ ꯌꯨꯝ ꯑꯁꯤ ꯑꯩꯈꯣꯏ ꯌꯨꯝ ꯃꯅꯥꯛꯇ ꯎꯝ ꯃꯥꯒꯤ ꯃꯥꯒꯤ ꯅꯨ ꯅꯨꯄꯥꯅꯦ ꯏꯅꯣꯏ ꯅꯣꯏꯔꯥꯒ ꯃꯥꯏ ꯅꯨꯄꯤꯅ ꯏꯁꯣꯟꯕ ꯁꯣꯟꯕ ꯂꯩꯇ꯭ꯔꯥ ꯅꯣꯏ ꯅꯣꯏ ꯌꯨꯝꯗ ꯑꯣꯛ ꯂꯣꯏꯕꯗꯣ ꯃꯈꯣꯏ ꯃꯇꯩ ꯃꯅꯥꯎꯁꯨ ꯑꯅꯤꯔꯛ ꯆꯠꯂꯦꯕꯥ꯫ ꯑꯁꯤ ꯑꯃ ꯑꯃ ꯈꯛꯇ ꯐꯪꯂꯒ ꯂꯥꯛꯑꯦ꯫ ꯑꯅꯤꯔꯛ ꯁꯨꯕ ꯁꯦꯀꯦꯟꯗꯥ ꯑꯃꯨꯛꯀꯥ ꯆꯠꯄꯅꯦꯕꯥ ꯈꯪꯕꯔꯥ ꯁꯦꯀꯦꯟꯗꯥ ꯆꯠꯄꯗꯣ ꯃꯥꯒꯤ ꯅꯨꯄꯤꯅ ꯆꯠꯁꯦ ꯆꯠꯁꯦ ꯂꯝ ꯀꯣꯏꯕ ꯑꯣꯏꯅ ꯉꯁꯤꯗꯤ ꯁꯣꯏꯗꯅ ꯍꯧꯔꯝꯒꯅꯤ ꯍꯧꯔꯝꯒꯥꯅꯤ ꯑꯩ ꯈꯪꯉꯦ ꯈꯪꯉꯦ ꯍꯥꯏꯗꯣꯛꯑꯒ ꯄꯨꯔꯒ ꯆꯠꯈꯔ‌ꯦ ꯂꯝꯕꯤꯗ ꯀꯣꯏꯕꯗꯁꯨ ꯊꯥꯡꯒꯔꯦ ꯐꯗꯕꯗꯗꯤ ꯅꯣꯛꯄꯗ ꯁꯤꯔ‌ꯦ ꯆꯔꯥ ꯄꯤꯁ ꯑꯃꯈꯛ ꯀꯨꯝꯁꯤꯗꯤ ꯌꯥꯝ ꯗ꯭ꯔꯥꯏ ꯑꫭꯏꯗꫭꯏꯅꯦꯕ
ꯗꯔ‌ꯦ ꯑꯩ ꯆꯤꯟ ꯌꯥꯗ꯭ꯔ‌ꯦ꯫
ꯅꯠꯇꯦ ꯑꯗꯨ ꯑꯗꯨꯔꯣꯝꯗꯤ ꯎꯌꯦꯟꯒꯨꯝꯕ ꯂꯩꯔꯝꯃꯣꯏꯀꯣ
ꯎꯌꯦꯟ ꯁꯤꯗ ꯎꯌꯦꯟ ꯐꯪꯕꯁꯦ ꯃꯣꯏ ꯄꯦꯛꯀꯦꯠꯀꯤ ꯑꯃꯥꯞ ꯐꯪꯉꯦꯕꯒꯣ ꯑꯩꯈꫭꯏ ꯑ ꯑꯎꯁꯥꯏꯠꯀꯤ ꯒꯨꯝꯕꯗꯣ꯫ ꯁꯦꯝꯕꯗꯣ ꯑꯗꯨꯒꯨꯝꯕ ꯐꯪꯉꯤ ꯑꯗꯨꯈꯣꯏꯒꯤ ꯑꯗꯨꯒꯨꯝꯕ ꯑꯉꯥꯡꯕꯈꯣꯏꯗꯤ ꯐꯪꯗꯦ꯫
ꯍꯣꯏꯗ ꯄꯪꯆꯥ ꯆꯥꯒꯅꯣꯗ ꯑꯗꯨꯒꯨꯝꯕꯗꯤ ꯎꯨꯌꯦꯟꯒꯨꯝꯗꯤ ꯀꯅꯥꯅ ꯈꯔ ꯆꯥꯕ ꯌꯥꯕ ꯌꯥꯗꯕ꯭ꯔꯥ
ꯑꯃꯔꯛ ꯃꯔꯛ ꯃꯔꯛ ꯑꯗꯨꯝ ꯆꯥꯅꯤꯡꯕ ꯀꯥꯟꯗ ꯆꯥꯏꯗ ꯑꯗꯨ ꯑꯣꯏꯔꯁꯨ ꯑꯩꯈꯣꯏ ꯑꯉꯧꯕ ꯑꯃ ꯂꯩꯗꯅ ꯁꯦꯝꯕ ꯑꯉꯧꯕ ꯑꯃ ꯀꯔꯤ ꯃꯌꯥꯝ ꯃꯌꯥꯝ ꯍꯧꯕꯗꯣ
ꯑꯥ
ꯑꯗꯨ ꯑꯗꯨꯗꯁꯨ ꯐꯪꯕꯗꯣ ꯑꯗꯨ ꯆꯥꯏꯌꯦ ꯃꯔꯛ ꯃꯔꯛ ꯑꯦ ꯆꯥꯅꯤꯡꯕ ꯀꯥꯟꯗꯗꯤ ꯑꯗꯨ ꯌꯥꯝ ꯆꯥꯗꯦ ꯑꯃꯔꯛ ꯑꯃꯔꯛ ꯈꯛ ꯆꯥꯕꯅꯤ
ꯉꯧꯔꯒ ꯆꯥꯕ꯭ꯔꯥ ꯁꯧꯒꯔꯤꯒ ꯆꯥꯕ꯭ꯔꯥ
ꯍꯣꯏ ꯁꯧꯒꯔꯤꯒꯁꯨ ꯆꯥꯏ ꯃꯊꯟꯟꯅꯁꯨ ꯆꯥꯏꯗꯨꯝ